ꯍꯂꯣ ꯑꯣ ꯇꯥꯕ꯭ꯔꯣ
ꯍꯣꯏ ꯇꯥꯏꯌꯦ
ꯑꯣ ꯍꯧꯒꯠꯄ꯭ꯔꯣ
ꯍꯧꯒꯠ ꯍꯧꯒꯠꯇ꯭ꯔꯤꯌꯦ
ꯑꯣ ꯕꯣ ꯌꯦꯡꯗ꯭ꯔꯣ
ꯑ ꯑꯣꯁ ꯁꯣꯔꯤ ꯑꯩ ꯕꯣꯜ ꯌꯦꯡꯗꯦ
ꯑꯣ
ꯎꯝ ꯊꯕꯛ ꯀꯜꯂꯤ ꯍꯧꯖꯤꯛꯀꯥꯟ ꯎꯝ
ꯁꯦ
ꯕꯣꯜꯒ ꯌꯦꯡꯕ ꯁꯪꯗ꯭ꯔꯤ
ꯑꯣ ꯇꯄꯥꯛ ꯂꯥꯏꯔꯗꯤ ꯎꯄꯥꯏ ꯂꯥꯏꯇ꯭ꯔꯦ ꯎꯝ ꯐꯥꯔꯁ ꯍꯥꯐꯇꯤ ꯌꯦꯡꯉꯦ ꯑꯗꯣ ꯁꯦꯀꯦꯟꯗꯤ ꯌꯦꯡꯗ꯭ꯔꯦ
ꯑꯣ
ꯇꯨꯝꯅꯤꯡꯕꯒꯤ
ꯎꯝ ꯅꯪꯁꯨ ꯗꯨꯋꯥꯢ ꯑꯗꯨꯃꯥꯏ ꯇꯧꯕ꯭ꯔꯥ
ꯍꯥꯥ
ꯅꯪꯁꯨ ꯀꯌꯥ ꯌꯦꯡꯅꯤꯡꯗꯕ ꯃꯥꯜꯂꯦꯅꯦ ꯇꯨꯝꯅꯤꯡꯂꯗꯤ
ꯑꯗꯨ ꯈꯪꯗꯗ ꯌꯥꯝ ꯇꯨꯝꯅꯤꯡꯕꯒꯤ ꯍꯣꯢ ꯔꯖꯟ ꯇꯤꯟꯅꯥꯒꯨꯝꯕ ꯁꯥꯟꯅꯔꯗꯤ ꯇꯨꯝꯅꯤꯡꯉꯔꯣꯏ ꯌꯥꯝ ꯍꯣꯏ
ꯑꯗꯨꯝ ꯑꯩꯁꯨ ꯑꯗꯨꯃꯥꯏ ꯈꯟꯕ
ꯑꯥ
ꯑꯩꯁꯨ ꯑꯩꯁꯨ ꯃꯦꯠꯁꯇꯨ ꯑꯩꯒꯤ ꯇꯤꯝ ꯅꯠꯇꯕꯅꯤꯅ
ꯑꯣ
ꯑꯗꯨꯁꯨ ꯈꯔ ꯉꯜꯂꯗꯤ ꯌꯦꯡꯒꯗꯧꯕ ꯁꯨꯅꯠꯇ ꯎꯝ ꯌꯥꯝ ꯊꯦꯡꯅ ꯇꯨꯝꯕ ꯃꯇꯝꯗ ꯌꯥꯗ꯭ꯔꯦꯕ
ꯍꯣꯏ
ꯑꯥ
ꯑꯁꯤꯗꯤ ꯀꯃꯥꯏꯅ ꯇꯧꯔꯒ ꯂꯩꯗꯨꯣꯏꯅꯣ ꯃꯄꯥꯟꯒ ꯊꯣꯛꯀꯗ꯭ꯔꯥ ꯌꯨꯝꯗꯁꯨ ꯑꯣꯏꯗꯣꯏꯔꯥ
ꯌꯨꯝꯗ ꯂꯩꯒꯅꯤ ꯉ ꯁꯤꯁꯦ
ꯎꯝ
ꯃꯄꯥꯟꯊ ꯍꯣꯔꯦꯟ ꯏꯚꯤꯅꯤꯡ ꯂꯣꯝꯗ ꯁꯥꯟꯅꯕꯒꯨꯝꯕ ꯆꯠꯄ ꯌꯥꯏ
ꯑꯣ
ꯁꯥꯟꯐꯝ ꯐꯝꯅ ꯍꯥꯏꯔꯗꯤ ꯐꯔꯦꯅ
ꯅꯪ ꯁꯥꯟꯅꯕ ꯃꯇꯝꯒ ꯁꯪꯗ꯭ꯔꯕꯣ ꯊꯕꯛ ꯆꯤꯟꯃꯟꯗꯅ
ꯄꯥꯛ ꯆꯦꯟꯕꯅ ꯐꯥꯔꯦꯗ
ꯎꯝ ꯑꯩꯅ ꯍꯥꯏꯕꯗꯤ ꯅꯪꯗꯤ ꯌꯥꯝ ꯆꯤꯂꯨꯕꯣ ꯍꯥꯏꯕ
ꯑꯣ ꯑꯣ ꯊꯕꯥꯛ ꯆꯤꯟꯂꯦꯗ
ꯎꯝ ꯊꯕꯛ ꯌꯥꯝ ꯇꯧ ꯊꯕꯛ ꯇꯧꯕ ꯃꯥꯜꯂꯦ ꯅꯪꯗꯤ
ꯑꯣ ꯇꯥꯎꯗꯣꯏꯗꯕ
ꯑꯣ
ꯅꯉ
ꯁꯥꯟꯅꯕ ꯃꯇꯝ ꯂꯩꯔꯗꯤ ꯌꯥꯝ ꯐꯩ ꯍꯥꯏꯔ ꯍꯥꯏꯕꯗꯨꯗ
ꯍꯥꯏꯕꯗꯤ ꯃꯐꯝ ꯃꯐꯝꯗꯣ ꯁꯨꯟꯅꯅꯤꯡꯉꯥꯏꯒꯤꯈꯤꯕ ꯃꯐꯝ ꯂꯩꯅꯥꯔꯤꯗꯤ ꯍꯥꯏꯕ
ꯑ ꯁꯥꯟꯅꯕꯒꯤ ꯃꯐꯝꯗꯤ ꯌꯥꯝ ꯂꯩꯔꯦꯗ ꯅꯪ ꯁꯅꯥꯃ ꯃꯐꯝ ꯂꯩꯇ꯭ꯔꯕꯣ
ꯑꯣ
ꯑꯣꯀꯦ ꯅꯪ ꯃꯄꯥꯟꯗ ꯂꯩꯕ꯭ꯔꯣ
ꯑꯗꯨꯅ ꯍꯦꯟꯅ ꯐꯥꯏ
ꯅꯪ ꯃꯄꯥꯟꯗ ꯂꯩꯕ꯭ꯔꯣ
ꯑꯩ ꯑꯥ ꯈꯪꯗ꯭ꯔꯦ ꯑꯗꯨꯝ ꯃꯄꯥꯟ ꯍꯥꯏꯁꯤꯔ
ꯆꯤꯡꯗ ꯅꯠꯇꯕ ꯇꯝꯄꯥꯛꯇ ꯂꯩꯕ꯭ꯔꯣ
ꯅꯪ ꯅꯠꯇꯦꯗ ꯆꯤꯡꯗ ꯅꯠꯇꯦ ꯑꯗꯨꯑꯣꯢꯔꯁꯨ ꯅꯥꯛꯔꯒ ꯑꯗꯨꯝ ꯂꯩꯌꯦꯗ
ꯑꯣ
ꯑꯩ ꯏꯅꯥꯎ ꯅꯨꯄꯥꯒ ꯂꯩ
ꯑꯣ ꯕꯔꯥꯗ ꯂꯩꯕ꯭ꯔꯣ
ꯅꯣꯏꯗꯤ ꯆꯥꯛꯀ ꯊꯣꯡꯉꯕꯣ
ꯍꯣꯏ ꯆꯥꯛ ꯊꯣꯡꯂꯤꯌꯦ ꯍꯧꯖꯤꯛ
ꯎꯝ
ꯏꯅꯥꯎ ꯅꯨꯨꯄꯥꯅ ꯑꯩꯁꯨ
ꯑꯣ ꯅꯪꯅ ꯊꯣꯡꯗ꯭ꯔꯦ ꯅꯪ ꯅꯅꯥꯎ ꯅꯨꯄꯥꯅ ꯑꯃꯨꯛ ꯊꯣꯡꯕ
ꯍꯣꯏ
ꯌꯥꯝ ꯐꯥꯏꯅ
ꯌꯥꯝ ꯐꯩ ꯏꯅꯥꯎ ꯂꯩꯕꯕꯁꯤ ꯆꯦ ꯑꯗꯨꯝ ꯌꯥꯏ ꯅꯨꯡꯉꯥꯏ ꯎꯝ
ꯉꯁꯤꯁꯨ ꯑꯩ ꯏꯅꯥꯎ ꯅꯨꯄꯥꯅ ꯆꯥꯛꯀ ꯊꯣꯡ ꯊꯣꯡꯕ ꯃꯥꯜꯂꯦ ꯃꯥꯅ ꯑꯩ ꯍꯧꯒꯠꯄꯗ ꯆꯥꯛ ꯊꯣꯡꯕ ꯂꯣꯏꯔꯒ ꯂꯩꯔꯝꯃꯦ ꯃꯥꯗꯤ ꯕꯣꯜ ꯌꯦꯡꯕꯒꯤꯀꯣ
ꯢꯅꯦ ꯅꯨꯡꯉꯥꯢꯕꯤꯗꯣ ꯑꯣ ꯏꯅꯥꯎꯅꯨꯁꯤ ꯏꯅꯥꯎꯁꯤꯅꯦ ꯃꯥ ꯀ꯭ꯂꯥꯁ ꯐꯥꯏꯚꯇꯅꯤ
ꯍꯝ
ꯀ꯭ꯂꯥꯁꯆꯠꯀꯗꯕ ꯃꯤꯗ ꯆꯥꯛ ꯊꯣꯡꯉ ꯑꯃꯨꯛ ꯊꯝꯃꯤ ꯆꯥꯔ ꯆꯠ ꯆꯥꯔꯦ ꯉꯁꯤꯗꯤ ꯎꯝ
ꯅꯪꯗꯤ ꯑꯗꯨꯝ ꯀꯔꯤꯝꯇ ꯇꯧꯗꯕꯤꯗ ꯑꯗꯨꯝ ꯌꯨꯝꯗ ꯂꯩꯕ꯭ꯔꯥ
ꯑ ꯀꯔꯤꯁꯨ ꯇꯧꯗ꯭ꯔꯦ ꯆꯥꯛ ꯆꯥꯔꯒ ꯑꯗꯨꯝ
ꯎꯝ
ꯑꯗꯨꯝ ꯂꯩꯔꯤ
ꯍ
ꯊꯕꯛꯁꯨꯨ ꯁꯨꯗꯦ ꯀꯔꯤꯁꯨ ꯇꯧꯗꯦꯗ ꯑꯗꯨꯝ ꯆꯥꯛ ꯆꯥꯔ ꯑꯃꯨꯛ ꯑꯗꯨꯨꯝ ꯇꯨꯝꯃꯦ ꯆꯥꯔꯦ ꯑꯃꯨꯛ ꯇꯨꯝꯃꯦ
ꯎꯝ
ꯀꯔꯤꯁꯨ ꯇꯧꯕ ꯃꯤ ꯅꯠꯇꯦꯗ ꯑꯩꯗꯤ
ꯅꯪ ꯅꯍꯥꯟ ꯄꯥꯔꯠ ꯇꯥꯏꯝ ꯇꯧꯕꯒꯤ ꯑꯗꯨꯒꯤ ꯑꯦꯛꯁꯄꯤꯔꯤꯌꯦꯟꯁ ꯈꯔꯗꯤ ꯂꯩꯔꯝꯃꯅꯤ ꯅꯪꯁꯦ
ꯅꯪ ꯑꯩꯅ ꯍꯥꯏꯕꯤꯕ꯭ꯔꯣ ꯑꯩꯅ ꯄꯥꯔꯠ ꯇꯥꯏꯝ ꯇꯧꯋꯦ ꯍꯥꯏꯕꯗꯣ ꯀꯅꯥꯅ ꯑꯩ ꯍꯥꯏꯕ꯭ꯔꯣ
ꯍꯥꯏꯌꯦ ꯅꯪ
ꯑꯣ ꯏꯕꯥꯅꯤꯁꯦ ꯑꯩꯅ ꯍꯥꯟꯅ ꯋꯥꯔꯤ ꯁꯥꯕ ꯃꯥꯥꯜꯂꯤꯅꯦ ꯑꯗꯨꯗꯤ
ꯑꯥ
ꯎꯨꯝ
ꯑꯦꯛꯁꯄꯤꯔꯤꯌꯦꯟꯁꯇꯤ ꯂꯩꯔꯝꯒꯅꯤ ꯅꯪ ꯅꯪ
ꯎꯝ ꯑꯩꯅ ꯇꯧꯕ ꯊꯕꯛꯄꯨꯗꯤ ꯑꯦꯛꯁꯄꯤꯔꯤꯟꯁꯇꯤ ꯂꯩꯗꯥ
ꯑꯣ ꯑꯗꯨ ꯇꯧꯕ ꯅꯨꯡꯉꯥꯏꯕ꯭ꯔꯥ ꯇꯧꯕ ꯀꯟꯅ ꯆꯦꯡ ꯐꯥꯕ꯭ꯔꯥ ꯀꯔꯤ ꯇꯧꯋꯦ ꯀꯃꯥꯏꯅ ꯇꯧꯋꯦ
ꯀꯂꯤꯛꯁꯤꯡꯗꯤ ꯅꯨꯡꯉꯥꯏꯗ ꯑꯝ ꯑꯗꯨꯝ ꯑꯩꯗꯤ ꯁ꯭ꯀꯨꯜꯒꯤ ꯑꯣꯖꯥꯅꯤꯅꯀꯣ
ꯍꯣꯏ
ꯑꯗꯨꯝ ꯍꯥꯏꯕꯗꯤ ꯂꯥꯏꯔꯤꯛ ꯂꯥꯏꯔꯤꯛ ꯍꯥꯏꯕ ꯉꯥꯛꯇꯅꯤꯅ ꯑꯐ ꯑꯐ ꯐꯠꯇ ꯑꯗꯨꯝ ꯈꯪꯕ ꯉꯥꯛꯇꯅꯦꯕ
ꯎꯝ
ꯎꯝ ꯎꯝ ꯁꯤ ꯐꯠꯇꯦ ꯁꯤ ꯅꯨꯡꯉꯥꯏꯇꯦ ꯍꯥꯏꯕꯗꯨ ꯈꯪꯉꯦꯕ
ꯂꯥꯏꯔꯤꯛ ꯍꯩꯕꯁꯤꯡꯗꯤ ꯑꯗꯨꯝ ꯈꯪꯕꯅꯦ
ꯍꯣꯏ ꯍꯣꯏ ꯇꯧꯔꯝꯃꯦ ꯁ꯭ꯀꯨꯜꯗ ꯅꯪ ꯑꯣꯖꯥ ꯇꯧꯕ꯭ꯔꯣ
ꯍꯣꯏ ꯁ꯭ꯀꯨꯜꯗ ꯑꯣꯖꯥ ꯇꯧꯕ
ꯌꯥꯝ ꯐꯩꯉ ꯅꯣꯏꯒꯤ ꯁꯥꯇ꯭ꯔꯥꯁꯤꯡꯗꯤ ꯑꯗꯨꯝ ꯐꯥꯕ꯭ꯔ
ꯍꯤꯍꯤ ꯂꯝꯍꯦꯟꯗꯤ ꯈꯔ ꯂꯝꯍꯦꯜꯂꯦꯍꯦ ꯑꯩ ꯑꯩ ꯆꯇꯔꯥꯁꯤꯡꯗꯤ
ꯎꯨꯝ ꯑꯗꯨ ꯃꯤ ꯑꯣꯏꯕꯗꯤ ꯇꯣꯉꯥꯟ ꯇꯣꯉꯥꯟꯕꯅꯤꯅ ꯂꯝꯕꯦꯟꯕꯁꯨ ꯌꯥꯎꯗꯦ ꯅꯥꯍꯥꯟꯅ ꯇꯥꯔꯦꯗ
ꯂꯝ ꯍꯦꯟꯕ ꯌꯥꯝ ꯑꯩꯗꯣ ꯈꯔ ꯎꯨꯝ ꯁꯤ ꯏꯁꯇꯨꯗꯦꯟꯁꯤꯡꯅ ꯀꯤꯗꯕꯒꯤ ꯑꯣꯖꯥꯅꯦꯕ ꯑꯃꯅꯦꯕ ꯑꯩꯁꯤ ꯍꯦ ꯂꯩꯗꯨꯅ ꯑꯩꯈꯣꯏ ꯁ꯭ꯀꯨꯜ ꯀꯥꯕ ꯃꯇꯝꯗ ꯑꯣꯖꯥ ꯈꯔ ꯐꯕ ꯂꯩꯅ ꯑꯣꯖꯥꯅ ꯃꯤꯅ ꯑꯩꯈꯣꯏꯅ ꯀꯤꯗꯕ ꯍ ꯍ ꯍꯣꯏ ꯑꯗꯨꯒꯤ ꯑꯣꯖꯥ ꯑꯃꯅꯦꯕ ꯑꯩꯁꯦ ꯇꯥꯕ꯭ꯔꯣ
ꯍꯣꯏ ꯇꯥꯏꯌꯦ
ꯑꯗꯨꯒꯤ ꯎꯁ
ꯎꯨꯝ
ꯁꯥꯇ꯭ꯔꯁꯤꯡꯅ ꯀꯤꯗꯕ ꯌꯥꯝ ꯄꯥꯝꯕ ꯑꯣꯖꯥ ꯑꯃꯅꯦꯕ ꯑꯩꯁꯦ ꯑꯗꯨꯅ ꯑꯁ ꯑꯩꯒꯤ ꯀ꯭ꯂꯥꯁꯇ ꯏꯁꯇꯨꯗꯦꯟꯁꯤꯡ ꯇ꯭ꯔꯥꯁꯤꯡꯅ ꯂꯥꯥꯡꯕꯗ
ꯑꯗꯨꯗ ꯅꯪꯅ ꯀꯩꯅꯣ ꯃꯣꯏꯗ ꯆꯩꯗꯕꯒꯤ ꯑꯣꯏꯔꯝꯅꯤ ꯍ
ꯆꯩꯗꯤ ꯆꯩꯌꯦ ꯑꯗꯨꯕꯨ ꯈꯪꯉꯦꯅ ꯑꯗꯨꯝ ꯁꯛ ꯇ ꯈꯪꯉꯤꯕ ꯁꯥꯇ꯭ꯔꯥꯁꯤꯡꯁꯨ ꯆꯩꯔꯁꯨ ꯁꯤꯗꯤ ꯌꯥꯔꯅꯤ ꯍꯥꯏꯕ ꯑꯃ ꯂꯩꯌꯦꯕ
ꯎꯨꯞ
ꯁꯤꯡꯕꯗꯣ ꯁꯥꯇ꯭ꯔꯁꯤꯡꯁꯨ ꯌꯥꯝ ꯁꯤꯡꯉꯤꯅꯦ ꯃꯄꯥꯟꯒꯤ ꯁꯥꯠꯇ꯭ꯔꯁꯤꯡꯁꯦ
ꯍꯣꯏ꯫
ꯒꯤ ꯅꯠꯇꯦ
ꯍꯣꯏꯁꯨ
ꯑꯩꯈꯣꯏ ꯁꯤꯗ ꯂꯩꯕ ꯁꯥꯇ꯭ꯔꯁꯤꯡꯗꯤ ꯑꯁ ꯂꯥꯏꯌꯦꯗ ꯑꯗꯨ ꯃꯄꯥꯟꯒꯤ ꯀꯩꯅꯣ
ꯍꯦꯟꯅ ꯑ ꯇꯣꯉꯜꯂꯝꯂꯝꯒꯅꯤ ꯃꯣꯏꯅ ꯍꯥꯏꯕꯗꯤ ꯃꯣꯏꯒꯤ ꯀꯔꯤ ꯍꯥꯏ ꯍꯥꯏꯁꯤꯔꯥ ꯃꯣꯏꯒꯤ ꯑꯩ ꯑꯩꯒꯤ ꯁꯨ ꯌꯥꯝ ꯋꯥꯡꯉꯝꯒꯅꯤ ꯈꯜꯂꯦ ꯑꯩꯅ ꯈꯟꯕꯗꯗꯤ ꯀꯣ
ꯏꯁ ꯌꯥꯝ ꯋꯥꯡꯉꯦ ꯑꯗꯣ ꯃꯣꯏꯗꯣ ꯑꯩꯅ ꯑꯥ ꯑꯣꯖꯥ ꯇꯧꯕ ꯁ꯭ꯀꯨꯜꯗꯨꯁꯨ ꯁꯤ ꯕꯤ ꯑꯦꯁ ꯁꯤꯅꯦꯕ
ꯍꯣꯏ
ꯑꯗꯨꯗ ꯄꯩꯁꯥꯁꯨ ꯌꯥꯝ ꯑꯦꯠꯃꯤꯁꯟꯒꯤ ꯄꯩꯁꯥ ꯐꯤꯒꯤ ꯄꯩꯁꯥ ꯌꯥꯝ ꯀꯩꯅꯣ ꯑꯦꯛꯁꯄꯦꯟꯁꯤꯞ ꯑꯣꯏꯕ ꯑꯗꯨꯅ ꯁꯇ꯭ꯔꯥꯁꯤꯡꯁꯨ
ꯍꯣꯏ
ꯏꯅꯥꯛ ꯈꯨꯟꯕ ꯉꯥꯛꯇꯅꯦꯕ
ꯑꯣ
ꯏꯤꯅꯥꯛ ꯈꯨꯟꯕ ꯑꯌꯨꯝ ꯉꯥꯛꯇꯅꯦꯕ ꯃꯥ ꯁ꯭ꯀꯨꯜ ꯁꯥꯇ꯭ꯔꯁꯤꯡꯗꯣ
ꯍꯣꯏ
ꯑꯗꯨꯅ ꯍꯥꯏꯔꯤꯕꯁꯦ ꯌꯥꯝ ꯏꯅꯤꯡꯗꯦꯕ
ꯍꯣꯏ ꯍꯣꯏ
ꯌꯥꯝ ꯄ꯭ꯔꯥꯎ ꯑꯣꯏꯕꯁꯨ ꯂꯩꯉꯥꯛꯇꯅꯦꯕ ꯂꯥꯛꯄꯗ
ꯑꯣ ꯑꯣ
ꯏꯁꯁ ꯌꯥꯝ ꯋꯥꯏ ꯋꯥꯏꯕꯕꯨꯗꯤ
ꯑꯣ ꯑꯔꯝꯒꯣ
ꯎꯝ ꯌꯥꯝꯅ ꯏꯁꯃꯥꯔꯠ ꯑꯣꯏꯕ ꯏꯁꯇꯨꯗꯦꯟꯁꯨ ꯌꯥꯎꯋꯦ
ꯍ
ꯌꯥꯝ ꯑ ꯃꯁ ꯑꯣꯏꯣꯏ ꯌꯥꯝ ꯇꯪꯕ ꯋꯥꯗꯤ ꯋꯥꯕꯅꯤꯍꯦ
ꯑꯁ ꯋꯥꯔꯝ ꯍꯣꯏ ꯑꯣꯖꯥꯒꯤ ꯑꯦꯛꯁꯄꯤꯔꯤꯌꯦꯟꯁ ꯍꯥꯏꯔꯛꯑꯣꯅꯦ ꯅꯪꯅ ꯇꯥꯎꯕ ꯀꯥꯟꯗ ꯑꯁ
ꯍꯧꯖꯤꯛ ꯑꯩꯅ ꯂꯤꯔꯤꯗꯨꯅꯦ ꯔꯛꯀꯦ ꯂꯣꯏꯗ꯭ꯔꯤ ꯏꯁꯇꯨꯗꯦꯟꯁꯤꯡꯗꯤ ꯍꯣꯏ ꯃꯤꯅꯦ ꯍꯥꯏꯕꯒꯨꯝꯅꯀꯣ
ꯍꯣꯏ
ꯑꯣꯖꯥ ꯇꯧꯒꯦ ꯍꯥꯏꯔꯗꯤ ꯑꯦꯛꯇꯤꯡ ꯌꯥꯝ ꯍꯩꯒꯗꯧꯕꯅꯦ
ꯍꯣꯏ ꯍꯣꯏ
ꯑꯦꯛꯇꯔ ꯈ꯭ꯋꯥꯏꯗꯒꯤ
ꯑꯣ
ꯑꯦꯛꯇ ꯀꯔꯤ ꯍꯥꯏꯁꯦ ꯌꯥꯝ ꯍꯩꯕ ꯑꯦꯛꯇꯔ ꯑꯃ ꯑꯣꯏꯒꯗꯧꯕꯅꯤ
ꯑꯣ ꯍ ꯍ
ꯍꯥꯏꯕꯗꯤ ꯑꯩꯈꯣꯏ ꯑꯦꯕ꯭ꯔꯤꯗꯦ ꯅꯨꯡꯇꯤꯒꯤ ꯑꯦꯛꯇꯔ ꯇꯧꯒꯗꯧꯕꯅꯦꯕ
ꯍꯥꯏꯕꯗꯤ ꯍꯧꯖꯤꯛ ꯑꯩꯈꯣꯏꯅ ꯌꯥꯝ ꯁꯥꯎꯋꯦ ꯃꯨꯠ ꯂꯩꯇ꯭ꯔꯦ ꯉꯁꯤ ꯍꯥꯏꯅ ꯑꯗꯨꯒꯤ ꯃꯨꯠꯇꯣ ꯀ꯭ꯂꯥꯁꯇ ꯎꯠꯍꯟꯕ ꯌꯥꯗꯦꯕ ꯄ ꯌꯥꯗꯦꯕ ꯑꯗꯨꯅ ꯌꯥꯝ ꯍꯔꯥꯎꯔꯁꯨ ꯀ꯭ꯂꯥꯁꯇ ꯍꯔꯥꯎꯅ ꯅꯣꯛꯄ ꯌꯥꯗꯦꯕ ꯑꯗꯨꯅ ꯏꯦ
ꯎꯝ
ꯑꯦꯛꯇꯔ ꯑꯃ ꯑꯣꯏꯗꯧꯕꯅꯦ ꯑꯁꯦꯡꯕ
ꯆꯨꯝꯃꯦ ꯑꯗꯨꯕꯨꯗꯤ
ꯎꯝ ꯑꯣꯖꯥꯒꯤ ꯑꯃ ꯃꯒꯨꯟ ꯑꯃ
ꯍꯣꯏ
ꯀ꯭ꯂꯥꯁꯇ ꯃꯒꯨꯟ ꯑꯃ ꯄꯨꯒꯗꯧꯕꯅꯦ ꯑꯣꯖꯥꯒꯤ
ꯍꯣꯏ ꯆꯣꯡꯃꯦ
ꯎꯝ ꯑꯗꯨꯕꯨ
ꯌꯥꯝꯅ ꯐꯁꯀ
ꯎꯝ
ꯐꯥꯔꯁ ꯁ꯭ꯀꯨꯜ ꯍꯧꯕ ꯀꯥꯟꯗ ꯐꯥꯔꯁ ꯀ꯭ꯂꯥꯁꯇ ꯌꯥꯝꯅ ꯁꯤꯔꯤꯌꯁ ꯑꯣꯏꯕ ꯌꯥꯝ ꯏꯁꯇ꯭ꯔꯤꯛ ꯑꯣꯏꯕ ꯑꯣꯖꯥ ꯑꯃ ꯍꯥꯏꯕꯗꯤ ꯑꯗꯨꯒꯤ ꯇꯥꯏꯞꯇ ꯎꯠꯀꯗꯧꯕꯅꯤ ꯐꯥꯔꯁꯇ ꯌꯥꯝ ꯏꯁꯇ꯭ꯤꯔꯤꯛ ꯑꯣꯏꯅꯀꯣ
ꯍꯣꯏ ꯍꯣꯏ
ꯅꯪꯁꯨ ꯈꯪꯂꯝꯒꯅꯤ ꯁꯤ ꯑꯥꯏꯗꯤꯌꯥꯗꯤ
ꯎ
ꯐꯥꯔꯁ ꯀ꯭ꯂꯥꯁꯇ ꯌꯥꯝ ꯀꯩꯅꯣ ꯑꯣꯏꯔꯕ ꯌꯥꯝ ꯐ꯭ꯔꯦꯟꯂꯤ ꯑꯣꯏꯔꯕ
ꯍꯣꯏ
ꯏꯁꯇꯨꯗꯦꯟꯁꯤꯡꯅ ꯃꯊꯪ ꯀ꯭ꯂꯥꯁꯇ ꯌꯥꯝ ꯁꯥꯎꯔꯁꯨ ꯌꯥꯝ ꯏꯁꯇ꯭ꯤꯛ ꯑꯣꯏꯔꯁꯨ ꯑꯗꯨꯝ ꯑꯦ ꯁꯤ ꯑꯣꯖꯥꯗꯤ ꯌꯥꯕꯅꯤ ꯐꯕꯅꯤ ꯍꯥꯏꯅ ꯂꯧꯈꯤꯅꯦꯕ ꯐꯥꯁ ꯏ ꯐꯥꯁ ꯏꯝꯄ꯭ꯔꯦꯁꯟꯗ
ꯍꯣꯏ ꯍꯣꯏ ꯆꯨꯝꯃꯦ
ꯎꯝ ꯑꯣ ꯐꯥꯔꯁ ꯆꯪꯂꯛꯄꯗ ꯏꯁꯇꯨꯗꯦꯟꯁꯤꯡꯕꯨ ꯀꯤꯍꯟꯒꯗꯧꯕꯅꯤ
ꯑꯣ ꯍꯣꯏ ꯍꯣꯏ
ꯑꯗꯨꯅꯦ
ꯅ ꯍꯗ꯭ꯔ ꯁꯇ꯭ꯔꯁꯤꯡꯁꯨꯣ